ꯍꯥꯎ
ꯇꯥꯕ꯭ꯔꯣ
ꯇꯥꯏꯌꯦ
ꯍꯣꯏ ꯀꯩꯏ ꯇꯧ ꯀꯩꯏ ꯇꯧꯔꯤꯒꯦ
ꯑꯩꯗꯤ ꯁꯣꯔꯣꯛꯇ ꯁꯨꯝ ꯂꯩꯌꯦ ꯆꯠꯂꯒ ꯂꯩꯌꯦ
ꯀꯥꯡ ꯆꯤꯛ ꯆꯤꯄ꯭ꯔꯣ
ꯎꯝ ꯀꯥꯡꯗꯤ ꯆꯤꯛꯑꯦ
ꯆꯤꯕ꯭ꯔꯥ ꯅꯪꯁꯨ
ꯆꯤꯛꯑꯦ ꯑꯩꯁꯨ ꯐꯝꯕꯗ ꯆꯤꯛꯑꯦ
ꯍꯣꯏ ꯑꯩꯉꯣꯟꯗꯁꯨ ꯆꯤꯛꯑꯦ
ꯑꯩꯗꯤ ꯈꯨꯠꯁꯨ ꯂꯣꯏꯟ ꯅꯞꯄꯦꯀꯣ
ꯍꯣꯏ ꯑꯗꯨ ꯅꯟ ꯑꯥ ꯍꯧꯖꯤꯛꯀꯥꯟꯗꯤ ꯐꯨꯠꯕꯣꯜ ꯁꯥꯟꯅꯕ ꯌꯦꯡꯕ꯭ꯔꯥ
ꯌꯦꯡꯗꯦ ꯑꯩꯗꯤ ꯐꯨꯠꯕꯣꯜ ꯌꯦꯡꯕ ꯍꯩꯇꯤꯌꯦ
ꯐꯨꯠꯕꯣꯜ ꯌꯦꯡꯕ ꯍꯩꯗꯦ ꯍꯧꯖꯤꯛ ꯀꯥꯟꯗꯤ ꯒꯣꯜ ꯀꯞ ꯁꯅꯥꯕ ꯁꯅꯥꯗꯤ ꯅꯨꯡꯉꯥꯏꯌꯦꯗꯥ ꯅꯪꯁꯨ ꯌꯦꯡꯉꯣ ꯍꯣꯏ ꯍꯣꯏ ꯌꯦꯡꯉꯦ
ꯑꯩꯗꯤ ꯌꯦꯡꯕ ꯍꯩꯇꯦ
ꯑꯣ ꯑꯗꯨꯒ ꯍꯌꯦꯡꯗꯤ ꯀꯣ
ꯎꯝ
ꯑꯩꯒꯤ ꯐꯦꯟ ꯑꯩꯒꯤ ꯐꯦꯟ ꯑꯥꯔꯖꯦꯟꯇꯤꯅꯥꯅ ꯁꯥꯟꯅꯕꯅꯤ
ꯑꯔꯖꯦꯟꯇꯤꯅꯥꯅ ꯑꯣ ꯅꯪꯗꯤ ꯃꯦꯁꯤꯔꯥ
ꯍꯣꯏ ꯑꯩꯒꯤꯗꯤ ꯃꯦꯁꯤ ꯐꯦꯟꯅꯦ ꯃꯦꯁꯤ ꯕꯤꯛ ꯐꯦꯟ
ꯍꯩꯌꯦꯀꯣ
ꯍꯣꯏ ꯅꯪꯗꯤ ꯔꯣꯅꯥꯜꯗꯣ ꯄꯥꯝꯕ꯭ꯔꯥ
ꯑꯩꯗꯤ ꯑꯩꯗꯤ ꯑꯩꯗꯤ ꯈꯪꯗꯦꯗ ꯑꯩꯗꯤ ꯀꯩ ꯄꯥꯝꯒꯦ ꯑꯩꯗꯤ ꯑ ꯂꯣꯏꯅꯃꯛ ꯄꯥꯝꯃꯦ ꯕꯣꯜꯗꯣ ꯎꯝ ꯃꯌꯥꯝ ꯃꯌꯥꯝ ꯂꯣꯏꯃꯛ ꯌꯦꯡꯉꯦ ꯑꯃꯇꯪ ꯌꯦꯡꯗꯦ ꯂꯣꯏ ꯄꯥꯝꯗꯦ
ꯑꯣ ꯑꯗꯨꯗꯤ ꯅꯪ ꯑ ꯀꯔꯤ ꯐꯣꯟꯗ ꯀꯔꯤ ꯀꯔꯤ ꯁꯅꯥ ꯁꯅꯥꯕ꯭ꯔꯥ ꯅꯪ ꯑꯝꯑꯦꯜꯒꯨꯝꯕ ꯄꯞꯖꯤꯒꯨꯝꯕ
ꯁꯥꯟꯅꯩꯌꯦ ꯑꯩꯗꯤ
ꯀꯔꯤ ꯀꯔꯤ ꯒꯦꯝ ꯀꯦꯟꯗꯤ ꯀ꯭ꯔꯁ ꯑꯗꯨꯗꯤ ꯅꯪꯒꯤ ꯀꯦꯟꯗꯤ ꯀ꯭ꯔꯁꯇꯤ ꯂꯦꯕꯦꯜ ꯀꯌꯥꯗ ꯂꯩꯌꯦ
ꯋꯥꯟ ꯊꯥꯔꯇꯤ ꯂꯩꯌꯦ
ꯋꯥꯟ ꯊꯥꯔꯇꯤꯔꯥ
ꯍꯣꯏ
ꯑꯣ ꯑꯇꯩꯗꯤ ꯑꯇꯩ ꯑꯇꯩ ꯒꯦꯝ ꯁꯥꯟꯅꯕ꯭ꯔꯥ
ꯋꯥꯟ ꯊꯥꯔꯇꯤ ꯑꯗꯨꯒ ꯁꯞꯋꯦ ꯁꯞꯋꯦ ꯁꯐꯔꯒ ꯁꯥꯟꯅꯩꯌꯦ
ꯑꯣ
ꯎꯝ ꯑꯩꯗꯤ ꯍꯩꯅꯧ ꯆꯥꯒꯦꯀꯣ
ꯑꯣꯐ
ꯅꯪ ꯅꯪ ꯑꯃꯨꯛꯀ ꯄꯤꯌꯨꯔꯥ
ꯎꯝ ꯀꯌꯥ ꯆꯥꯅꯤꯡꯗꯦ ꯑꯩꯗꯤꯀꯣ ꯑꯩꯗꯤ ꯑꯦꯝ ꯑꯦꯜ ꯑꯦꯝ ꯑꯦꯜ ꯁꯥꯟꯅꯥꯏꯌꯦ
ꯎꯝ
ꯑꯗꯨꯒ ꯎꯅꯨ ꯎꯅꯨ ꯈꯪꯕꯔ ꯅꯪ
ꯎꯝ ꯈꯪꯉꯦ
ꯎꯅꯣꯁꯨ ꯁꯥꯟꯅꯩꯌꯦ ꯑꯗꯨꯕꯨ ꯎꯝ ꯎꯅꯣꯁꯨ ꯎꯅꯣꯁꯨ ꯁꯥꯟꯅꯩꯌꯦ ꯑꯗꯨꯒ ꯑꯗꯨꯕꯨ ꯑ ꯀꯦꯟꯗꯤ ꯀ꯭ꯔꯁꯁꯨ ꯁꯥꯟꯅꯌꯦ
ꯎꯝ
ꯑꯗꯨꯒ ꯑ ꯍꯣꯏ ꯀꯦꯟꯗꯤ ꯀ꯭ꯔꯁ ꯀꯦꯟꯗꯤ ꯀ꯭ꯔꯁꯇꯤ ꯑꯩꯒꯤ ꯑꯩꯒꯤ ꯂꯦ ꯄꯣꯜꯊꯤꯈꯣ
ꯎꯝ
ꯐꯣꯔ ꯍꯟꯗ꯭ꯔꯦꯗꯠꯇ ꯁꯨꯔꯈ꯭ꯔꯦ ꯐꯣꯔ ꯍꯟꯗ꯭ꯔꯦꯗ ꯁꯨꯔꯦ
ꯌꯥꯝ ꯌꯥꯝ ꯌꯥꯝꯃꯦꯀꯣ ꯅꯪꯒꯤꯗꯤ
ꯍꯣꯏ ꯑꯥ ꯑꯥꯏꯒꯤ ꯃꯔꯨꯞ ꯑꯃ ꯑꯃ ꯀꯣ ꯃꯥꯒꯤ ꯂꯦꯕꯦꯜꯗꯤ ꯋꯥꯟ ꯊꯥꯎꯖꯟ ꯁꯨꯔꯦ
ꯎꯝ ꯃꯥꯗꯤ ꯌꯥꯝ ꯍꯩꯀꯣ
ꯍꯣꯏ ꯃꯥꯗꯤ ꯌꯥꯝ ꯍꯩꯌꯦ ꯑꯗꯨꯝ ꯁꯥꯅꯝ ꯁꯥꯟꯅꯌꯦ ꯃꯥꯗꯤ ꯍꯣꯏ ꯀꯦꯟꯗꯤ ꯀ꯭ꯔꯁ
ꯌꯥꯝ ꯌꯥꯝꯃꯦꯀꯣ ꯃꯥꯒꯤ ꯂꯦꯕꯦꯜꯗꯤ
ꯍꯣꯏ ꯃꯥꯒꯤ ꯂꯦꯕꯦꯜꯗꯤ ꯌꯥꯝ ꯌꯥꯝꯃꯦ
ꯃꯥꯗꯤ ꯐꯩꯌꯦ ꯃꯥꯗꯤ ꯌꯥꯝꯅ ꯍꯩꯕꯅꯤꯅ ꯃꯥꯗꯤ ꯂꯦꯕꯦꯜ ꯑꯥ ꯌꯧꯔꯦ
ꯍꯣꯏ ꯃꯥꯗꯤ ꯐꯩꯌꯦ
ꯑꯩꯗꯤꯀꯣ ꯑꯩꯒꯤ ꯐꯣꯟꯁꯦ ꯌꯥꯗ꯭ꯔꯦ
ꯎꯝ ꯑꯩꯒꯤ ꯐꯣꯟꯁꯨ ꯌꯥꯟꯗ꯭ꯔꯤ ꯑꯩꯗꯤ ꯑꯃꯨꯛ ꯅꯨ ꯐꯣꯟ ꯄꯥꯝꯃꯦ ꯑꯅꯧꯕ ꯐꯣꯟ ꯄꯥꯝꯃꯦ
ꯎ ꯑꯩꯁꯨ ꯑꯩꯁꯨ ꯑꯅꯧꯕ ꯐꯣꯟ ꯄꯥꯝꯃꯦ ꯑꯗꯣ
ꯍꯣꯏ
ꯎꯝ ꯅꯪꯗꯤ ꯀꯩ ꯐꯣꯟ ꯄꯥꯝꯒꯦ
ꯑꯩꯗꯤ ꯅꯪ ꯒꯨꯒꯜ ꯄꯤꯛꯁꯦꯜ ꯈꯪꯕ꯭ꯔꯥ
ꯈꯪꯉꯦ ꯒꯨꯒꯜ
ꯑꯩ ꯒꯨꯒ ꯁꯦꯜꯗꯤ ꯌꯥꯝ ꯄꯥꯝꯃꯦ
ꯑꯩꯗꯤ ꯑꯥꯏꯐꯣꯟ ꯄꯥꯝꯃꯦꯀꯣ
ꯑꯩꯗꯤ ꯑꯥꯏꯐꯣꯟꯗꯤ ꯌꯥꯝꯅ ꯄꯥꯝꯗꯦ ꯀꯟ ꯈꯟꯗꯦꯗ ꯀꯔꯤꯒꯤ ꯄꯥꯝꯗꯦꯁꯨ ꯑꯩꯗꯤ ꯒꯨꯒꯜ ꯁꯝ ꯒꯨꯒꯜ ꯒꯨꯒꯜ ꯄꯤꯛꯆꯜ ꯐꯥꯔꯁꯗꯤ ꯒꯨꯒꯜ ꯄꯤꯛꯆꯦꯜ ꯄꯥꯝꯃꯦ ꯑꯗꯨꯕꯨ ꯅꯦꯛꯁꯇꯤ ꯏꯁ ꯑꯥ ꯁꯦꯝꯁꯪ ꯒꯦꯂꯦꯛꯁꯤ ꯄꯥꯝꯃꯦ ꯑꯗꯨꯕꯨ ꯅꯦꯛꯁꯇꯤ ꯋꯥꯟ ꯄ꯭ꯂꯥꯁ ꯄꯥꯝꯃꯦ ꯑꯗꯨꯕꯨ ꯑꯥ ꯐꯣꯔꯗꯗꯤ ꯑꯥꯏꯐꯣꯟ ꯍꯣꯏ
ꯑꯩꯗꯤ ꯐꯥꯔꯁꯇꯗꯤ ꯑꯩꯗꯤ ꯑꯩꯗꯤ ꯐꯥꯔꯁꯇ ꯑꯣꯏꯌꯦꯀꯣ ꯐꯥꯔ ꯐꯥꯔꯁꯇ ꯑꯩꯗꯤ ꯑꯥꯏꯐ ꯐꯣꯟ ꯑꯣꯏꯌꯦ ꯑꯥꯏꯐꯣꯟ ꯄꯥꯝꯃꯦ
ꯅꯦ ꯅꯦꯛꯁꯇꯥ
ꯑꯥ ꯅꯦꯛꯁꯇ ꯋꯥꯟ ꯄ꯭ꯂꯁ ꯅꯠꯇꯦ ꯁꯦꯝꯁꯪ ꯄꯥꯝꯃꯦ
ꯁꯦꯝꯁꯝ ꯍꯣꯏ ꯁꯦꯝꯁꯝꯁꯨ ꯅꯨꯡꯉꯥꯏꯀꯣ ꯐꯩꯌꯦ ꯑꯗꯨꯕꯨ ꯑꯗꯨ ꯐꯖꯩꯌꯦ
ꯐꯖꯩꯌꯦ ꯑꯗꯨꯒ ꯅꯦꯛꯁꯇ ꯑꯩꯗꯤ ꯋꯥꯟ ꯄ꯭ꯂꯁ ꯄꯥꯝꯃꯦ
ꯋꯥꯟ ꯀ꯭ꯂꯥꯁ ꯑꯣ ꯒꯨꯒꯜ ꯄꯤꯛꯁꯜꯗꯤ ꯄꯥꯝꯗꯦ ꯅꯪ
ꯒꯨꯒꯜ ꯄꯤꯛꯁꯦꯜꯗꯤ ꯄꯥꯝꯗꯦ ꯑꯩ ꯃꯥꯒꯤ ꯗꯤꯖꯥꯏꯟꯗꯣ ꯑꯩꯗꯤ ꯄꯥꯝꯗꯦ
ꯃꯥꯒꯤ ꯗꯤꯖꯥꯏꯟ ꯑꯩꯗꯤ ꯄꯥꯝꯃꯦ ꯃꯥꯒꯤ ꯗꯤꯖꯥꯏꯟ ꯃꯥꯒꯤ ꯗꯤꯖꯥꯏꯟꯅ ꯄꯥꯝꯃꯦ ꯑꯥꯏꯗꯤ ꯃꯥꯒꯤ ꯗꯤꯖꯥꯏꯟ ꯑꯗꯨꯒ ꯃꯥꯒꯤ ꯎꯨ ꯀꯔꯤ ꯑꯥ ꯃꯥꯒꯤ ꯑꯥ ꯀꯩ ꯀꯦꯃꯦꯔꯥꯁꯨ ꯐꯖꯩꯌꯦ ꯀꯦꯃꯦꯔꯥꯁꯨ ꯅꯨꯡꯉꯥꯏꯌꯦ
ꯑꯩꯒꯤ ꯐ꯭ꯔꯦꯟ ꯑꯃꯗꯤꯀꯣ
ꯑꯣ
ꯑꯩꯒꯤ ꯐ꯭ꯔꯦꯟ ꯑꯃ ꯂꯩꯌꯦ ꯃꯥꯗꯤ ꯒꯨꯒꯜ ꯄꯤꯛꯁꯦꯜ ꯄꯥꯏꯌꯦ
ꯑꯣ ꯒꯨꯒꯣ ꯄꯤꯛꯁꯣ ꯄꯥꯏꯕ꯭ꯔꯥ ꯃꯥꯒꯤ ꯒꯨꯒꯣ ꯄꯤꯛꯁꯒꯤ ꯀꯔꯤ ꯎꯝ ꯀꯔꯤ ꯃꯆꯨꯅꯣ
ꯑ ꯃꯥꯒꯤꯗꯣ ꯋꯥꯏꯠ ꯋꯥꯏꯠꯂꯣ ꯑꯗꯨ ꯋꯥꯏ ꯑꯉꯧꯕ ꯑꯣꯏꯕꯅꯦ
ꯑꯣ ꯑꯩꯗꯤ ꯑꯀꯣ ꯑꯩꯗꯤ ꯎꯝ ꯒ꯭ꯔꯦꯅ ꯄꯥꯝꯃꯦ ꯒ꯭ꯔꯦꯗꯤ ꯐꯖꯩꯀꯣ
ꯎꯝ ꯅꯪ ꯅꯪꯒꯤ ꯑꯩꯅ ꯂꯩꯕꯤꯒꯦꯀꯣ
ꯍꯣꯏ ꯂꯩꯕꯤꯌꯣ
ꯂꯩꯕꯤꯒꯦ ꯑꯩꯅ ꯅꯪꯒꯤ ꯑꯗꯨ ꯒ꯭ꯔꯦꯗꯣ ꯂꯩꯒꯦꯀꯣ
ꯑ ꯑꯗꯨꯕꯨ ꯅꯪ ꯌꯦꯝ ꯁꯥꯅꯕ ꯍꯥꯏꯕ꯭ꯔꯣ ꯑꯦꯃꯣ
ꯍꯩꯌꯦ
ꯍꯩꯌꯦ ꯑꯗꯨ ꯅꯪ ꯒꯦꯝꯁ ꯑ ꯃꯣꯝ ꯑꯦꯜ ꯁꯥꯟꯅꯕꯗ ꯅꯪ ꯀꯔꯤ ꯍꯤꯔꯣ ꯑ ꯄꯥꯝꯃꯤ ꯅꯪ ꯀꯔꯤ ꯍꯤꯔꯣ ꯌꯨꯁ ꯇꯧꯕ꯭ꯔꯥ
ꯑꯥꯂꯨꯀꯥꯔꯠ ꯌꯨꯁ ꯇꯧꯋꯦ
ꯑꯥ ꯑꯥꯂꯨꯀꯔꯠ ꯅꯪ ꯌꯨꯁ ꯇꯧꯕ ꯍꯩꯕ꯭ꯔꯥ
ꯑ ꯍꯩꯌꯦ
ꯑꯣ ꯌꯥꯝꯅ ꯍꯥꯏꯕ꯭ꯔꯥ ꯑꯗꯨꯗꯤ ꯌꯥꯝꯅ ꯍꯥꯏꯕ ꯃꯥꯜꯂꯦ ꯀꯣ
ꯑꯩꯗꯤ ꯑꯩꯗꯤ ꯑꯥꯂꯨꯀꯔꯠ ꯑꯣꯏꯅ ꯄꯥꯏꯌꯦ ꯑꯇꯩꯗꯤ ꯑꯩꯗꯤ ꯄꯥꯏꯕ ꯍꯩꯇꯦ
ꯑꯣ ꯑꯗꯨꯗꯤ ꯐꯥꯏꯇꯔ ꯃꯥꯗꯤ ꯐꯥꯏꯇꯔ ꯄꯥꯏꯕ ꯍꯩꯌꯦꯀꯣ
ꯔꯦꯁ ꯑ ꯑꯂꯨꯀꯥꯔꯠꯀ ꯑꯥ ꯑ ꯍꯣꯏ
ꯂꯦꯁꯂꯤꯁꯨ ꯄꯥꯏꯕ ꯍꯩꯕ꯭ꯔꯥ
ꯍꯩꯌꯦ ꯍꯩꯌꯦ ꯅꯥꯅꯥꯁꯨ ꯍꯩꯌꯦ
ꯑꯣ
ꯑꯩꯒꯤ ꯐꯣꯟꯗꯣ ꯌꯥꯗꯕꯒꯤꯀꯣ ꯑꯩ ꯍꯥꯞ ꯇ꯭ꯔꯦ ꯐꯣꯟ ꯌꯥꯗꯕꯒꯤ ꯎꯝ ꯒꯦꯝ ꯍꯥꯞꯄ ꯌꯥꯗ꯭ꯔꯦ
ꯔꯣꯑꯣ ꯑꯣ ꯎꯝ
ꯅꯪꯁꯨ ꯁꯥꯟꯅꯕ꯭ꯔꯥ
ꯍꯣꯏ ꯁꯥꯟꯅꯩꯌꯦ ꯑꯥꯏꯗꯤ ꯍꯤꯔꯣꯗꯤ ꯃꯦꯠꯁꯁꯨꯨ ꯃꯦꯁꯁꯨ ꯁꯥꯟꯅꯩꯌꯦ ꯃꯦꯛꯠꯁꯨ ꯃꯦꯆ ꯃꯥꯔꯆ ꯃꯦ ꯑꯗꯨꯒ ꯐꯥꯏꯇꯔ ꯍꯣꯏ
ꯅꯪꯗꯤ ꯌꯥꯝ ꯍꯩꯕ ꯃꯥꯜꯂꯦꯀꯣ
ꯌꯥꯝꯅ ꯍꯥꯏꯗꯦ ꯑꯗꯨꯁꯨ ꯍꯩꯗꯤ ꯍꯩꯌꯦ
ꯅꯪ ꯈꯔꯗꯤ ꯈꯔꯗꯤ ꯍꯩꯌꯦꯀꯣ
ꯑꯍꯥꯏ ꯈꯔ ꯈꯔ ꯍꯥꯏꯌꯦ ꯍꯣꯏ ꯈꯔꯗꯤ ꯍꯩ ꯌꯥꯝꯅꯥꯗꯤ ꯍꯩꯗꯦ
ꯑꯩꯗꯤ ꯌꯥꯝ ꯍꯩꯅꯤꯡꯉꯦ ꯑꯩꯖꯨ ꯈꯤꯇꯪ ꯍꯩꯌꯦ ꯃꯌꯥꯝ ꯍꯩꯇꯦ
ꯎꯝ ꯑꯩꯁꯨ ꯌꯥꯝ ꯁꯨꯝꯕꯤꯅꯦ ꯍꯩꯅꯤꯡꯉꯦ ꯑꯗꯨꯒ ꯍꯤꯔꯣꯁꯨ ꯂꯣꯏꯅꯃꯛ ꯌꯨꯁ ꯇꯧꯕ ꯍꯥꯏꯅꯤꯡꯉꯦ
ꯎꯝ ꯑꯩꯗꯤ ꯍꯤꯔꯣ ꯌꯨꯁ ꯇꯧꯕꯗꯤ ꯑꯩꯗꯤ ꯑꯂꯨꯀꯥꯔꯠ ꯈꯇꯪ ꯍꯩꯌꯦ ꯑꯇꯩꯗꯤ ꯐꯖꯅ ꯍꯩꯇ
ꯑꯣ ꯑꯩꯗꯤ ꯃꯦꯆꯁꯇꯗꯤ ꯑ ꯅꯥꯅꯥ ꯑ ꯏꯚꯦꯜ ꯑ ꯚꯦꯛꯁꯤꯅꯥ ꯑ ꯑꯗꯨꯒ ꯑꯣ ꯀꯔꯤ ꯑꯣ ꯑꯣꯗꯦꯠ
ꯎꯝ ꯕꯦꯛꯁꯤꯅꯥꯁꯨꯨ ꯐꯖꯩꯀꯣ
ꯍꯣꯏ ꯑꯗꯨꯒ ꯑ ꯏꯗꯣꯔꯥ ꯑ ꯑꯗꯨꯒ ꯀ꯭ꯔꯤ ꯍꯣꯏ ꯁꯥ꯭ꯅꯕ ꯍꯥꯏꯌꯦ ꯃꯤꯠꯁꯇꯗꯤ ꯑꯗꯨꯒ ꯃꯥꯔ꯭ꯛꯁꯃꯦꯟꯇꯤ ꯂꯤꯂꯥ ꯑꯥ ꯏ ꯂꯤꯂꯥ ꯃ꯭ꯤꯌꯥ ꯎꯝ ꯏꯔꯤꯛ ꯏꯔꯤꯊꯥ
ꯎꯝ
ꯍꯥꯏꯌꯦ ꯑꯗꯨꯒ ꯐꯥꯏꯇꯔꯗꯤ ꯑꯂꯨꯀꯔ ꯁꯚꯥꯅꯥ ꯑ ꯎꯝ ꯀꯔꯤꯅꯣ ꯀ꯭ꯔꯤ ꯑꯣ
ꯀ꯭ꯔꯤ ꯑꯃ ꯑꯃꯒꯤ ꯃꯃꯤꯡ ꯀꯥꯎꯈ꯭ꯔꯦ
ꯑꯩꯁꯨ ꯑꯩꯁꯨ ꯅꯪꯅ ꯇꯥꯛꯄꯤꯌꯣ
ꯑꯣꯏ ꯇꯥꯕꯤꯒꯦ ꯑꯉꯣꯟꯗ
ꯑꯩꯁꯨ ꯍꯩꯇꯤꯌꯦ ꯅꯪꯅ ꯁꯥꯟꯅꯕꯗꯣ ꯑꯩꯉꯣꯟꯗ ꯇꯥꯛꯄꯤꯌꯣ
ꯍꯣꯏ ꯇꯥꯛꯄꯤꯒꯦ ꯑꯩꯉꯣꯟꯗ ꯂꯥꯑꯣꯀꯣ
ꯍꯣꯏ
ꯍꯣꯏ ꯇꯥꯕꯤꯒꯦ
ꯑꯩꯒ ꯑꯩꯒ ꯅꯪꯒ ꯎꯅꯔꯀꯥꯟꯗ ꯅꯪ ꯑꯩꯉꯣꯟꯗ ꯇꯥꯛ ꯑꯩ ꯎꯔꯀꯥꯟꯗ ꯅꯡ ꯑꯩꯉꯣꯟꯗ ꯇꯥꯛꯄꯤꯌꯨꯀꯣ
ꯍꯣꯏ ꯇꯥꯛꯄꯤꯒꯦ ꯑ ꯅꯪ ꯍꯣꯔꯦꯟ ꯀꯔꯤ ꯇꯧꯔ ꯇꯧꯔꯒ ꯂꯩꯒꯦ
ꯑꯩꯗꯤ ꯍꯣꯔꯦꯟ ꯅꯣꯠ꯭ꯁ ꯏꯒꯅꯤꯌꯦ ꯑꯗꯨꯒ ꯗ꯭ꯔꯛꯕꯨ ꯁꯤꯟꯒꯅꯤꯌꯦ ꯑꯗꯨꯒ
ꯑꯗꯨꯝ ꯑꯗꯨꯃꯥꯏꯅ ꯂꯩꯒꯅꯤ ꯑꯗꯨ ꯅꯡ ꯍꯣꯔꯦꯟ ꯑꯩꯕꯨ ꯂꯦꯞꯇ ꯂꯩꯕ ꯀꯥꯟꯗ ꯅꯪ ꯇꯥꯛꯄꯤꯌꯨ ꯀꯣ
ꯑꯍꯣꯏ ꯇꯥꯛꯄꯤꯒꯦ ꯑꯗꯨ ꯅꯪ ꯍꯧꯖꯤꯛ ꯀꯔꯤ ꯇꯧꯋꯦꯒ ꯂꯩꯌꯦ
ꯑꯩ ꯍꯧꯖꯤꯛ ꯐꯝꯃꯒ ꯂꯩꯌꯦ
ꯑꯥ
ꯑꯥꯗ ꯁ꯭ꯇꯥꯞ ꯅ꯭ꯔꯁ ꯃꯥꯟꯕ ꯑꯅꯤꯁꯨ ꯂꯥꯛꯑꯦꯀꯣ
ꯍꯣꯏ ꯈꯟꯗꯦ
ꯑꯗ ꯁꯤꯒꯤ ꯄꯥꯔꯀꯤꯡ ꯂꯩꯕꯗ ꯇꯨ ꯋꯨꯃꯦꯟ ꯎꯕ꯭ꯔꯥ
ꯍꯣꯏ ꯎꯌꯦ
ꯅꯨꯄꯤ ꯅꯨꯄꯤ ꯑꯅꯤ ꯎꯏꯌꯦꯀꯣ
ꯍꯣꯏ
ꯑꯩꯗꯤ ꯀꯤꯌꯦ ꯁꯣꯟꯗ ꯂꯥꯛꯑꯗꯤ
ꯍꯣꯏ ꯀꯤꯌꯦ
ꯊꯤ ꯇꯜꯂꯦꯀꯣ꯫
ꯍꯣꯏ ꯇꯜꯂꯦ꯫
ꯑ ꯆꯥꯛꯁꯨ ꯂꯥꯝꯃꯦ ꯑꯩꯗꯤ꯫
ꯍꯣꯏ ꯆꯥꯛ ꯂꯥꯝꯃꯦ꯫ ꯑꯥꯏꯁꯨ ꯆꯥꯛ ꯂꯥꯝꯃꯦ꯫
ꯑꯩꯁꯨ ꯆꯥꯛ ꯋꯥꯥꯝꯃꯦ ꯑꯩꯗꯤ ꯎꯝ ꯑꯆꯥꯄꯣꯠ ꯆꯥꯅꯤꯡꯉꯦ꯫
ꯍꯣꯏ ꯑꯆꯥꯄꯣꯠ ꯅꯪ ꯀꯔꯤ ꯑꯆꯥꯄꯣꯠ ꯄꯥꯝꯃꯦ꯫
ꯑꯩꯗꯤ ꯑꯆꯥꯄꯣꯠꯇꯤ ꯕꯤꯝꯕꯤꯝꯕꯥꯞꯁꯨ ꯆꯥꯅꯤꯡꯉꯦ꯫ ꯀꯤꯝꯕꯥꯞꯁꯨ ꯆꯥꯅꯤꯡꯉꯦ ꯃꯣꯃꯣꯁꯨ ꯆꯥꯅꯤꯡꯉꯦ꯫
ꯍꯣꯏ ꯑꯩꯗꯤ ꯂꯤꯛꯂꯥꯒꯤ ꯎꯝ ꯀꯔꯤ ꯑꯥ ꯀꯨꯔꯦꯟ꯫ ꯒꯔꯂꯤꯛ ꯕꯥꯝ ꯍꯣꯏ ꯄꯥꯝꯃꯦ ꯑꯩ ꯆꯅꯤꯡꯉꯦ
ꯑꯥ ꯑꯗꯨ ꯑꯗꯨꯁꯨ ꯍꯥꯎꯕꯅꯦ ꯑꯩꯁꯨ
ꯍꯣꯏ ꯍꯣꯏ꯫ ꯑꯗꯨꯒ ꯎꯝ ꯕꯨꯔꯥꯁꯨ ꯆꯥꯅꯤꯡꯉꯤ꯫ ꯆꯥꯛꯁꯨ ꯆꯅꯤꯡꯉꯤ ꯑꯩ ꯈꯪꯗꯦꯗ꯫
ꯑꯍꯣꯏ ꯑꯩꯗꯤ ꯑꯩꯗꯤ꯫ ꯑꯥ ꯄꯣꯛꯀ ꯆꯤꯛꯀꯟꯒ ꯒ꯭ꯔꯦꯚꯤ ꯌꯥꯎ ꯀꯩꯅꯣ ꯇꯧꯗꯕꯤꯗꯁꯨ ꯆꯥꯅꯤꯡꯉꯦ꯫
ꯍꯣꯏ꯫
ꯑꯩꯗꯤ ꯍꯪꯒꯔꯤ ꯑ ꯆꯥꯛꯂꯝꯃꯦꯀꯣ ꯑꯩꯗꯤ ꯍꯨꯖꯤꯛ꯫
ꯍꯣꯏ ꯆꯥꯛꯂꯝꯃꯦ ꯑꯥꯢꯁꯨ꯫ ꯅꯪ ꯉꯁꯤ ꯀ꯭ꯂꯥꯁꯗ ꯀꯔꯤ ꯀꯔꯤ ꯇꯝꯕ꯭ꯔꯥꯅ ꯑꯣꯖꯥꯅ꯫
ꯑꯣꯖꯥꯅ ꯉꯁꯥꯏ ꯎꯝ ꯑꯩꯗꯤ ꯀꯥꯎꯈ꯭ꯔꯦ꯫
ꯀꯥꯎꯈ꯭ꯔꯦ꯫
ꯑꯣꯖꯥꯅ ꯉꯁꯥꯏ ꯑ ꯁꯣꯜꯖꯔ
ꯑ꯫
ꯀꯥꯎꯈ꯭ꯔꯦꯗ꯫ ꯑꯗꯨꯒ ꯄꯤ ꯄꯤ ꯍꯩꯁ ꯇꯝꯃꯦ꯫
ꯑꯥ꯫
ꯑꯗꯨꯒ ꯑ ꯑꯇꯩꯁꯨ ꯀꯥꯎꯈ꯭ꯔꯦ꯫ ꯑꯅꯤ ꯑꯗꯨ ꯈꯛ ꯈꯪꯉꯦ ꯑꯩꯗꯤ꯫
ꯗꯤꯁꯗꯣꯔꯤꯌꯥꯁ ꯁꯣꯜꯖꯔ ꯁꯣꯜꯗꯔꯥ꯫
ꯍꯥꯥ꯫
ꯗꯤꯁꯇꯣꯔꯤꯌꯥꯁ ꯁꯣꯜꯗꯔꯔꯥ꯫
ꯍꯣꯏ ꯁꯣꯜꯖꯔ ꯁꯣꯜꯖꯔꯅ ꯄꯟꯕꯗꯣ ꯑꯉꯥꯡ ꯗꯦꯂꯤꯚꯔꯤ ꯇꯧꯕꯗ꯫
ꯑꯣ ꯑꯣ ꯑꯣ꯫ ꯑꯣ ꯌꯥꯝ ꯍꯥꯏꯕꯅꯤꯀꯣ ꯅꯪꯗꯤ꯫
ꯑꯗꯨ ꯑꯗꯨ ꯈꯪꯉꯦ ꯑꯗꯨꯗꯣ ꯇꯥꯛꯑꯦ ꯑꯣꯖꯥꯅ꯫
ꯑꯇꯩꯗꯤ ꯇꯥꯛꯇꯦ꯫
ꯎ ꯑꯈꯣꯏꯒꯤꯗꯤ ꯑꯣꯖꯥꯅ ꯑꯣ꯫ ꯇꯝ ꯇꯝꯃꯦ꯫ ꯑꯣꯞꯁꯇ꯭ꯔꯤꯛ ꯍꯣꯏ꯫ ꯑꯣꯞꯁꯇ꯭ꯔꯤꯛ ꯑꯣꯄꯔꯦꯁꯤꯡꯒ ꯇꯣꯄꯤꯛ ꯇꯥꯝꯃꯦ ꯉꯁꯤꯗꯤ꯫
ꯅꯪꯗꯤ ꯒ꯭ꯌꯥꯟ ꯇꯥꯕ꯭ꯔꯣ ꯑꯗꯣ꯫
ꯍꯣꯏ ꯇꯥꯏ